ꯍꯜꯂꯍꯣ
ꯍꯜꯂꯣ
ꯎꯝ ꯇꯈꯗ꯭ꯔ
ꯀꯩ ꯇꯧꯔꯤꯒꯦ
ꯑꯣ ꯑꯩꯌꯦꯦ ꯋꯥꯋꯥꯛꯀꯤꯡ ꯆꯠꯂꯨ ꯍꯟꯖꯤꯜꯂꯛꯄꯗ ꯉꯥꯏꯔꯤꯌꯦ
ꯆ ꯊꯦꯡꯉꯣ ꯆꯠꯂꯤꯀꯣ
ꯍꯣꯏ ꯑꯁ ꯏꯁꯥꯥꯁ ꯅꯣꯏꯕꯅ ꯌꯥꯗ꯭ꯔꯦ ꯍꯧꯖꯤꯛꯁꯦ ꯁꯨꯝ ꯌꯨꯝꯗ ꯂꯩꯁꯟꯕꯒꯤ
ꯎꯝ ꯀꯔꯤꯖꯥꯡ
ꯑꯩꯈꯣꯏꯅ ꯁꯤ ꯌꯦꯟ ꯊꯣꯡꯉꯦ
ꯑ ꯍ ꯍꯅꯦꯅꯦ
ꯎꯝ ꯑꯍꯥꯎ ꯉꯥꯛꯇꯅꯦꯕ ꯑꯩꯈꯣꯏꯒꯤ ꯁꯥꯏꯖꯇꯤ
ꯍꯥꯎꯌꯥꯝ ꯆꯥꯡꯅꯅꯦ ꯌꯥꯝ ꯅꯣꯏꯔꯦ
ꯍꯣꯏ ꯍꯣꯏ ꯑꯍꯥꯎꯕꯗ ꯆꯥꯏ ꯀꯩꯅꯣ ꯅꯪ ꯇꯨꯝꯅꯤꯡꯉꯕ꯭ꯔꯣ ꯅ ꯈꯣꯟꯠꯅ ꯇꯨꯝꯅꯤꯡꯕꯩ ꯃꯈꯣꯠꯂ ꯌꯥꯝ ꯃꯥꯜꯂꯦ
ꯎꯝ ꯇꯨꯝꯅꯤꯡꯇꯦ
ꯑꯣ ꯑꯩ ꯅꯪ ꯇꯨꯝꯃꯧꯔꯦ ꯈꯜꯂꯨꯔꯦ
ꯑꯍꯨꯝ ꯇꯨꯝꯗꯤꯔꯤꯗ
ꯎꯝ
ꯑꯌꯥ
ꯑꯩ ꯍꯧꯖꯤꯛꯀꯥꯟꯁꯦ ꯅꯨꯃꯤꯗꯥꯡꯁꯦ ꯇꯨꯝꯕꯁꯦ ꯌꯥꯗꯗꯅꯦ
ꯎꯝ
ꯑꯗꯣ ꯋꯥꯛꯀꯤꯡꯒꯨꯝꯕ ꯃꯌꯥꯝ ꯃꯌꯥꯝ ꯆꯠꯂꯒ ꯋꯥꯔꯦ ꯍꯔꯀꯥꯟꯗ ꯇꯨꯝꯕ
ꯎꯝ
ꯑꯗꯨꯃꯥꯏꯅ ꯑꯣꯏꯅ ꯇꯧꯔꯦ
ꯐꯩ ꯅꯁꯥꯒ ꯈꯔ ꯌꯥꯡꯅꯕ
ꯑ ꯅꯣꯏꯗꯤ ꯀꯩ ꯃꯊꯦꯜ ꯆꯒꯦ
ꯑꯩꯈꯣꯏꯗ ꯁ‌ꯦꯕꫭꯠ ꯏꯔꫭꯟꯂ‌ꯦ
ꯑꯁ ꯁꯦꯕꯣ ꯏꯔꯣꯟꯕꯒ ꯊꯥꯡꯖꯤꯡꯒ ꯇꯧꯔꯒ ꯆꯥꯕꯗꯣ ꯍꯥꯎꯕꯅꯦ
ꯍꯕ
ꯍꯣꯏ ꯍꯥꯎꯔꯝꯅꯤ ꯀꯅꯒ ꯊꯣꯡꯕꯅꯣ
ꯑꯩꯅ
ꯑꯣ ꯑꯁ ꯅꯪꯒ ꯆꯥꯒ ꯊꯣꯡ ꯃꯌꯥꯝ ꯍꯩꯔ ꯃꯥꯂꯦꯀꯣ
ꯍꯩꯕꯥ ꯋꯗꯤ ꯈꯨꯨꯗꯤ ꯀꯥꯏꯔꯤꯃꯤ
ꯎꯝ -ꯑ ꯊꯥꯡꯖꯤꯡꯁꯦ ꯑꯃ ꯂꯣꯛꯇꯥꯛ ꯂꯣꯝꯒꯤ ꯊꯥꯡ ꯁ ꯌꯥꯝ ꯍꯥꯎꯕꯅꯦ
ꯎꯝ ꯍꯥꯎꯏ ꯀꯖꯤꯡ ꯀꯥꯡꯉꯨꯎꯑꯃꯁꯨ ꯌꯥꯎꯑ‌ꯦ ꯌꯥꯝ ꯍꯥꯎ
ꯍꯣꯏ ꯑꯁ ꯑꯩꯗꯤ ꯊꯥꯡꯖꯤꯡ ꯑꯃ ꯁꯦꯕꯣꯇꯀ ꯏꯔꯣꯜꯂꯒ ꯇꯥꯡꯍꯧ ꯑꯃ ꯇꯧꯔ ꯆꯥꯕꯁꯤꯗ ꯑꯁ
ꯐꯖꯅ ꯆꯥꯏ ꯍꯥꯎꯕꯅ
ꯎꯝ ꯌꯥꯝ ꯍꯥꯎꯏ
ꯑꯩꯈꯣꯏ ꯁꯧꯒꯤꯔꯤ ꯄꯥꯜꯂꯤ ꯑꯗꯨ ꯁꯧꯒꯤꯔꯤꯗꯥ ꯍꯦꯛꯂꯛꯑꯒ ꯈꯔ ꯊꯣꯡꯕ ꯑꯁ ꯍꯥꯎꯕꯅ ꯁꯥꯔꯀꯥꯟꯁꯤꯗꯗꯤꯀꯣ ꯑꯆꯝꯕꯗꯨꯃꯒ ꯆꯥꯕꯁꯦ
ꯎꯝ ꯊꯥꯎꯕꯅ‌ꯦ ꯁꯧꯒꯔꯤꯁꯨ
ꯍꯣꯏ ꯑꯗꯨꯅꯤ ꯁꯧꯒꯔꯤ ꯊꯣꯡꯕꯗꯨꯒ ꯇꯧꯔ ꯆꯥꯕꯁꯤꯗꯤ ꯆꯥꯕꯁꯨ ꯆꯪꯉꯨ ꯐꯩ ꯄꯨꯛꯁꯨ ꯌꯥꯡ ꯌꯥꯡꯉꯦ
ꯎꯝ ꯎꯝ ꯌꯨꯝꯗ ꯂꯩꯕ꯭ꯔꯣ ꯍꯣꯁꯇꯦꯜ ꯂꯩꯕ꯭ꯔꯣ
ꯌꯗ ꯂꯩ
ꯀꯩ ꯅꯨꯃꯤ ꯆꯠꯇꫭꯏꯕ
ꯑꯩꯁꯦ ꯀꯔꯝ ꯀꯥꯟ ꯆꯠꯇꯣꯏꯅꯣꯁꯦ ꯈꯪꯗ꯭ꯔꯤ ꯍꯥꯏꯗꯤ ꯌꯨꯝꯗ ꯃꯇꯝ ꯈꯔ ꯂꯩꯔꯤꯒꯦ ꯇꯧꯕ ꯑꯩꯗꯣ
ꯎꯝ
ꯑꯗꯨꯒꯤ
ꯑꯗꯨ ꯅꯣꯡ ꯀꯣꯏꯔꯛꯑꯣ ꯑꯩꯈꯣꯏꯗ
ꯍꯣꯏ ꯀꯣꯏꯔꯛꯀꯦ ꯍꯣꯏꯗꯣꯛꯀ ꯅꯨꯃꯤꯠꯇ ꯂꯥꯛꯀꯦ ꯇꯧꯅꯤ
ꯎꯝ ꯎꯝ
ꯀꯥꯡꯗ ꯑꯩꯈꯣꯏ ꯃꯌꯥꯝ ꯂꯥꯛꯑꯒ ꯈꯦꯇ꯭ꯔꯤꯒ ꯍꯧꯔ ꯁꯥꯔꯒ ꯎꯝ ꯊꯝꯕꯥꯜꯒ ꯍꯦꯛꯄ ꯆꯠꯂꯨꯁꯦ ꯊꯝꯕꯥꯜꯒ ꯍꯧꯖꯤꯛꯇꯤꯅꯤ ꯌꯥꯝ ꯊꯝꯕꯥꯜꯒ ꯍꯦꯛꯄ ꯑꯃꯗ ꯆꯠꯂ ꯂꯩꯗꯅ
ꯎꯝ
ꯑꯗ ꯀꯍꯣ ꯃꯥꯁꯨ ꯆꯥꯕ ꯆꯗ
ꯇ ꯀꯌꯥꯗ ꯑꯣꯏ ꯌꯥ
ꯀꯥꯡꯁꯤ ꯇꯥꯔꯤꯛ ꯇꯔꯨꯛꯇꯅꯤ ꯑꯃꯨꯛ ꯀꯩꯅꯣꯃ ꯍꯥꯏꯗꯥꯏꯉ
ꯎꯝ ꯎꯝ
ꯈꯪꯗꯦ ꯑꯩꯁꯨ ꯌꯨꯝꯗ ꯍꯪꯗ꯭ꯔꯗꯤ ꯈꯪꯉꯔꯣꯏ
ꯎꯝ ꯎ ꯌꯥꯝꯉꯅꯦ
ꯍꯣꯏ ꯑꯩꯈꯣꯏꯁꯦ ꯃꯃꯥꯡꯒꯤ ꯀꯥꯡꯗꯨꯗꯗꯤ ꯀꯤꯍꯣꯝ ꯁꯥꯕ ꯆꯠꯂꯦꯕ
ꯎꯝꯝ
ꯑꯗꯣ ꯑꯩꯈꯣꯏ ꯏꯃꯥꯟꯅꯕꯕꯤ ꯑꯩꯈꯣꯏ ꯏꯃꯥ ꯅꯪꯕꯨꯗꯤ ꯌꯥꯎꯗ꯭ꯔꯦ ꯅꯪꯗꯤ ꯊꯂꯛꯇ꯭ꯔꯃꯤꯅ
ꯎꯝ
ꯑꯗꯨꯒꯤ ꯑꯥ
ꯎꯝ
ꯑꯁ ꯅꯨꯡꯉꯥꯏꯕꯅ ꯅꯨꯡꯉꯥꯏꯕꯅ
ꯎꯝ
ꯅꯪ ꯌꯧꯍꯧꯗꯕꯗꯤ ꯌꯥꯝ ꯅꯨꯡꯉꯥꯏꯇꯦ
ꯃꯊꯪ ꯆꯍꯤꯗ ꯌꯥꯒꯦ
ꯍꯣꯏ
ꯉꯪ ꯉꯥꯏ ꯅꯨꯅꯨꯡꯉꯥꯏꯅꯅꯨꯡꯉꯥꯏꯅ ꯑꯗꯨꯝ ꯀ
ꯎꯝ ꯍꯟꯗꯛꯁꯨ ꯑꯩꯈꯣꯏ ꯃꯈꯩꯗꯣ ꯀꯤꯍꯨꯝ ꯀꯦꯍꯣꯝ ꯆꯥꯕ ꯆꯠꯁꯦꯗ ꯍꯥꯏꯅꯕꯅꯦꯕ
ꯎꯝ ꯑ ꯍ ꯍ
ꯀꯤꯍꯣꯝ ꯐꯐꯝꯗꯨꯗꯒꯤ ꯀꯤꯍꯣꯝ ꯆꯥꯕꯗꯨꯁꯨ ꯌꯥꯝ ꯅꯨꯡꯉꯥꯏꯖꯥꯅꯤ ꯍꯥꯏꯗꯤ ꯑꯩꯈꯣꯏꯅ ꯑꯗꯨꯝ ꯍꯦꯛꯆ ꯍꯦꯛꯆꯔꯒ ꯆꯥꯏꯑꯕꯀꯣ
ꯎꯝ
ꯑꯟꯗꯨꯒꯤ
ꯑꯗꯨꯗꯤ ꯌꯥꯝ ꯍꯥꯎꯅꯤ ꯌꯦꯦꯛꯄꯒ ꯌꯥꯝ ꯐ꯭ꯔꯦꯁ ꯑꯣꯏꯅ ꯆꯥꯕ
ꯎꯝ
ꯃꯍꯥꯎ ꯌꯥꯝ ꯊꯣꯛ ꯇꯧ ꯃꯥꯜꯂꯦ
ꯊꯣꯛꯑ
ꯎꯝ
ꯎꯝ
ꯅꯣꯏꯁꯨ ꯂꯥꯛ ꯀꯦꯍꯣꯝ ꯆꯥꯕꯗꯣ ꯆꯠꯂꯨꯁꯦ ꯑꯩꯈꯣꯏ ꯃꯌꯥꯝ ꯃꯥꯟꯅꯔꯒ
ꯎꯝ ꯍꯣꯏ ꯂꯥꯛꯅꯕ ꯇꯧꯒꯦ
ꯍꯣꯏ ꯂꯥꯛꯑꯣ ꯅꯣꯏ ꯂꯥꯛꯅꯤ ꯍꯥꯏꯔꯗꯤ
ꯎꯝ
ꯇ꯭ꯔꯤꯒ ꯌꯥꯝ ꯍꯧꯔꯒ ꯊꯝꯃꯝꯒꯦ
ꯎꯝ
ꯑꯩꯈꯣꯏ ꯃꯥꯗꯤ ꯄꯀꯧꯔꯥ ꯍꯧꯕꯗꯣ ꯌꯥꯝ ꯍꯩꯌꯦꯕ ꯃꯍꯥꯎꯜꯂꯝꯒꯤ ꯑꯁꯃꯅ ꯊꯣꯡꯕ ꯎꯇꯤꯌꯥꯁꯦ ꯑꯣ ꯍꯥꯥꯥꯎ ꯑꯃꯝꯃꯤ
ꯎꯝꯝ ꯏꯇꯤ ꯑꯥꯁ ꯃꯗꯥ
ꯍꯣꯏ ꯎꯇꯤ ꯑꯁꯪꯕꯗꯣ ꯑꯗꯣ ꯎꯁꯣꯏ ꯈꯔ ꯁꯨꯕ ꯇꯧꯔꯒ ꯆꯥꯕ
ꯎꯝ ꯑꯣ
ꯎꯝ
ꯅꯣꯏꯗꯤ ꯍꯟꯗꯛꯁꯦ ꯀꯩꯀꯩ ꯄ꯭ꯔꯣꯒ꯭ꯔꯥꯝ ꯀꯣꯏꯕ ꯆꯠꯇꯧꯕꯒ ꯂꯩꯇꯕ꯭ꯔꯣ
ꯍꯏ ꯍꯟꯗꯛꯇꯤ ꯄ꯭ꯔꯣꯒꯥꯝ ꯀꯝ ꯂꯩꯇ꯭ꯔꯦ
ꯎꯝ ꯅꯣꯏ ꯏꯟꯅꯥꯎꯄꯥꯗꯤ ꯀꯥꯒꯤ ꯊꯣꯛꯂꯛꯇꯕ꯭ꯔꯣ
ꯐꯣꯔꯀꯅꯤ ꯍꯥꯏ ꯃꯣꯏꯗꯤ ꯑꯗꯨꯝ ꯀꯣꯏꯔꯔꯅꯤ
ꯍꯣꯏ ꯃꯥꯗꯤ ꯀꯣꯏꯕ ꯆꯥꯛ ꯆꯥꯅꯕ ꯆꯠꯄꯁꯦ ꯌꯥꯝ ꯄꯥꯝꯕꯅꯤ
ꯑꯥ ꯋꯥ ꯄ꯭ꯔꯣꯒ꯭ꯔꯝ ꯌꯥꯝ ꯌꯥꯗꯦ
ꯎꯝ ꯊꯕ ꯃꯅꯤ ꯃꯣꯏꯗꯤꯅꯦ ꯍꯧꯖꯤꯛ
ꯎꯝ
ꯑꯁ ꯆꯠꯄꯁꯦ ꯄꯥꯝꯕꯅ ꯃꯣꯏꯒꯤ ꯃꯃꯥꯟꯅꯕ ꯈꯔ ꯑꯩꯈꯣꯏ ꯃꯅꯥꯛꯇ ꯂꯩꯔꯤꯁꯤꯁꯨꯅꯦ ꯆꯠꯈꯤꯕ ꯅ ꯆꯠꯈꯤꯕꯁꯤꯅ ꯆꯥꯛ ꯆꯥꯅꯕ ꯑꯃꯨꯛ ꯆꯠ
ꯎꯝ
ꯅꯣꯏ ꯆꯁ ꯂꯨꯍꯣꯡꯗꯣꯔꯦ ꯍꯥꯏꯌꯦ
ꯍꯣꯡꯗꯣꯏꯔꯦ
ꯑꯣ ꯃꯥ ꯂꯨꯍꯣꯡꯕꯗꯗꯤ ꯑꯩꯈꯣꯏꯁꯨ ꯑꯟꯇꯥꯗ
ꯅ ꯂꯩ ꯍ ꯃꯅꯤ ꯅꯣꯡ ꯅꯣꯡꯃ ꯅꯤꯅꯤ ꯋꯥꯠꯂꯤꯉꯩꯗꯒꯤ ꯂꯥꯛꯑꯣ
ꯎꯝ ꯅꯪ ꯐꯤꯌꯥ ꯁꯥꯍꯜꯂꯨꯔꯕꯣ
ꯑꯍꯂꯣ
ꯑꯁ ꯑꯩ ꯁꯣꯗꯣꯏꯁꯦ ꯐꯤꯒ ꯁꯥꯍꯟ ꯈꯣꯠꯍꯟꯗꯅ ꯈꯔ ꯇꯧꯔꯒꯦ
ꯎꯝ ꯆ ꯀꯗꯗ
ꯎꯝ ꯍꯣꯏ ꯃꯌꯥꯝ ꯀꯣꯛꯀꯤꯦꯔꯒꯅꯦ ꯄꯨꯂꯞ ꯂꯣꯏ ꯆꯠꯂꯗꯣꯏꯅꯦ
ꯎꯝ ꯍꯝ
ꯑꯩꯈꯣꯏ ꯏꯃꯥꯟꯅꯕꯤ ꯃꯌꯥꯝ ꯑꯩꯈꯣꯏ ꯃꯌꯥꯝ ꯍꯧꯅꯔꯒ
ꯎꯝ
ꯍꯩꯖꯤꯡꯄꯣꯠ ꯅꯨꯃꯤꯠꯀꯗꯣ ꯑꯩꯈꯣꯏꯅ ꯇꯥꯅ ꯂꯥꯛꯑꯒꯦ ꯑꯗꯨꯒ ꯊꯕꯛ ꯀꯩꯀꯩꯗꯣ ꯇꯣꯛ ꯁꯟꯃꯤꯟꯅꯅꯕ
ꯍꯣꯏ
ꯅꯪꯗꯤ ꯉꯟꯅ ꯉꯟꯅ ꯇꯨꯝꯕ꯭ꯔꯣ ꯊꯦꯡ ꯊꯦꯡ ꯇꯨꯝꯕ꯭ꯔꯣ
ꯑꯩꯦ ꯑꯗꯨ ꯉꯅ ꯇꯨꯅ
ꯎꯝ ꯑꯁ ꯑꯩ ꯇꯨꯝꯕꯁꯦ ꯌꯥꯗꯦ ꯍꯥꯏꯗꯤ ꯍꯧꯖꯤꯛ ꯁꯥꯕꯅꯤꯅ꯫
ꯎꯝ꯫
ꯊꯦꯡꯅ ꯑꯗꯨꯝ ꯇꯨꯝꯃ꯫
ꯎꯝ ꯑꯩꯈꯣꯏꯗꯤ ꯑꯗꯨꯝ ꯀꯩꯅꯣ ꯇꯧꯋꯦ ꯅꯨꯃꯤꯗꯥꯡꯗꯕꯨꯗꯤ ꯑꯗꯨꯝ ꯏꯪꯉꯦ꯫
ꯎꯝ꯫
ꯎꯝ꯫ ꯅꯤꯡꯊꯤꯟꯗꯕꯨꯗꯤ ꯈꯔ ꯁꯥꯕ ꯑꯗꯨꯝ ꯅꯨꯡꯗꯥꯡꯗꯗꯤ ꯑꯗꯨꯝ ꯏꯪꯏꯤ꯫
ꯍꯣꯏ ꯐꯩꯌꯦ ꯑꯁ ꯅꯨꯃꯤꯗꯥꯡꯗ ꯏꯪꯉꯤꯁꯦ ꯅꯨꯃꯤꯗꯥꯡ ꯁꯥꯃꯟꯕꯩ꯫ ꯇꯨꯝ ꯌꯥꯗꯕꯁꯤꯅꯤꯀꯣ ꯈ꯭ꯋꯥꯏ ꯁꯥꯊꯤꯔꯤꯁꯦ ꯏꯁꯥꯁꯨ꯫ ꯌꯝ ꯁꯣꯛꯆꯟꯕ ꯑꯍꯤꯡ ꯇꯨꯝꯗꯕꯒꯤ꯫
ꯎꯝ꯫ ꯁꯣꯄꯅꯤ ꯑꯍꯤꯡ ꯇꯨꯝꯗꯕꯒꯤ ꯏꯁꯥ ꯌꯥꯝ ꯁꯣꯛꯄꯅꯤ꯫
ꯑꯝ꯫ ꯑꯗꯨꯅꯦ꯫ ꯅꯨꯡꯊꯤꯟ ꯅꯨꯡ ꯁꯥꯈꯤꯕꯁꯤ ꯑꯃ ꯑꯃ ꯇꯧꯔꯒ ꯈꯥꯡꯕ ꯌꯥꯏꯑꯦꯕ꯫ ꯑꯍꯤꯡ ꯇꯨꯝ ꯌꯥꯗꯕꯁꯤꯅꯤ ꯌꯥꯝ ꯁꯥꯊꯤꯔꯤꯁꯦ ꯁꯥꯃꯟꯕꯒꯤ꯫
ꯐꯦꯟ ꯊꯥꯔ ꯇꯨꯝꯃꯨ꯫
ꯍꯣꯏ ꯐꯦꯟꯗꯤ ꯊꯥꯔ ꯇꯨꯝꯕꯅꯦ ꯑꯗꯣ꯫ ꯃꯩꯁꯦ ꯃꯨꯊꯠꯅꯤꯡꯕ ꯑꯗꯨ ꯃꯩꯗꯨꯁꯨ ꯑꯃꯨꯛ ꯃꯨꯊꯠꯄ ꯌꯥꯗꯕ ꯑꯩꯈꯣꯏ ꯇꯧꯔꯤꯁꯦ꯫ ꯑꯩꯈꯣꯏꯕꯨ ꯁꯨꯝ ꯑꯍꯟ ꯇꯨꯃꯤꯟꯅꯕꯅꯤꯅ ꯃꯣꯏꯗꯤ꯫ ꯃꯩ ꯃꯨꯊꯠꯂꯗꯤ ꯇꯨꯝꯕꯗꯨ ꯅꯨꯡꯉꯥꯏꯇꯦ ꯍꯥꯏꯕ꯫ ꯑꯗꯨꯒꯤ꯫
ꯎꯝ ꯎꯝ꯫
ꯑꯣ ꯍꯣꯏ ꯍꯣꯏ ꯑꯗꯨꯗꯤ ꯅꯪ ꯇꯨꯝꯊꯣꯛꯑꯣ ꯃꯊꯪ ꯑꯃꯨꯛ ꯇꯧꯔꯛꯑꯒꯦꯀꯣ꯫ ꯎꯪ ꯎꯪ ꯊꯝꯃꯦ꯫